ꯍꯜꯂꯣ ꯍꯜꯂꯣ
ꯇꯌꯦ
ꯎꯝ ꯀꯩꯗꯧꯔꯤꯒꯦ
ꯁꯨꯝ ꯂꯩꯔꯝꯕ ꯀꯩꯁꯨ ꯇꯧꯗꯦꯗ
ꯑꯩꯁꯨ ꯁꯨꯝ ꯂꯩꯔꯝꯕꯅꯤꯗ ꯅꯨꯡꯉꯥꯏꯔꯤꯕꯣ ꯀꯃꯥꯏ ꯀꯃꯥꯏꯅ ꯇꯧꯔꯤꯒꯦ
ꯍꯥꯏꯔꯤꯌꯦ ꯑꯗꯨꯝ ꯂꯩꯔꯤꯌꯦ ꯃꯩ ꯁꯥꯕꯤꯗꯣꯢꯔꯣ ꯋꯔꯤꯗꯁꯨ
ꯅꯃꯥꯟꯅꯕꯤ ꯃꯌꯥꯝꯒ ꯂꯩꯕ ꯃꯥꯜꯂꯦꯗ
ꯂꯩꯇꯦ ꯏꯇꯣꯝꯗ ꯂꯩꯔꯝꯕꯅ
ꯀꯅꯥ ꯍꯥꯏꯅꯣ ꯏꯅꯥꯎ ꯅꯨꯄꯤꯒ ꯂꯩ ꯍꯥꯏꯔꯣ
ꯀꯨꯝꯗ ꯂꯩꯔꯝꯕꯅꯦꯕ ꯏꯟꯗꯣꯝꯆꯥꯥꯑꯝ ꯂꯥꯛꯄ ꯆꯠꯈ꯭ꯔꯃꯥꯜꯂꯦ ꯆꯠꯈꯤ ꯂꯩꯈꯔꯝꯃꯤ ꯍꯥꯏꯑꯦꯠ ꯀꯧꯔꯝꯃ ꯑꯗꯨꯝ ꯆꯠꯈ꯭ꯔꯦ
ꯎꯝ
ꯀ ꯀꯥꯏꯗꯩ ꯅꯣꯏ ꯍꯧꯖꯤꯛ ꯎꯝ ꯀꯩꯀꯩ ꯂꯥꯏꯔꯤꯛ ꯇꯝꯕ ꯂꯩꯔꯣ ꯀꯃꯥꯏ ꯇꯧ ꯂꯩꯔꯤꯅꯣ
ꯑꯩ ꯂꯥꯏꯔꯤꯛ ꯇꯝꯕ ꯂꯣꯏꯁꯜꯂꯛꯑꯦ ꯄꯤ ꯑꯩꯆ ꯗꯤ ꯇꯧꯔꯤ
ꯑꯣ ꯑꯗꯨꯗꯤ ꯂꯤꯁꯤꯜꯂꯛꯑꯦꯅꯦꯀꯣ ꯂꯩꯁꯥꯕꯤ ꯑꯂꯤꯕꯤ ꯑꯣꯏꯔ ꯑꯣꯏꯔꯗꯣꯏꯖꯥꯠꯂꯣ
ꯑ ꯑꯈꯣꯏ ꯏꯃꯨ
ꯀꯩ ꯍꯥꯏꯅꯣ
ꯍꯥꯡꯗꯕꯨꯗꯤ
ꯑꯥ
ꯑꯃꯨꯛꯀ ꯍꯥꯏꯔꯣ ꯅꯦꯠꯋꯥꯛ ꯅꯨꯡꯉꯥꯏꯇꯕ ꯃꯥꯜꯂꯦ ꯅꯪꯒꯤꯗꯣ
ꯑꯗꯄ ꯃꯥꯜꯂꯦ
ꯍꯧꯖꯤꯛꯅꯣꯡ ꯅꯣꯡꯁꯨ ꯃꯪ ꯃꯪꯕ ꯃꯥꯜꯂꯦ ꯅꯦꯠꯋꯥꯛ ꯌꯥꯝ ꯅꯨꯡꯉꯥꯏꯇꯕ ꯃꯥꯜꯂꯦ ꯃꯤ ꯃꯈꯩꯁꯦ ꯎꯝ
ꯑꯩꯈꯣꯏ ꯏꯃꯨꯡꯗꯕꯨꯗꯤꯅꯦ
ꯎꯝ
ꯌꯥꯝ ꯑꯉꯥꯡ ꯑꯣꯏꯁꯤꯕ ꯑꯩꯖꯦ
ꯎꯝ
ꯑꯗꯨꯝ ꯃꯤ ꯑꯇꯣꯞꯄꯒꯤ ꯃꯃꯤꯠꯇꯕꯨꯗꯤ ꯈꯔ ꯂꯤꯔꯝꯃꯅꯤ ꯍꯥꯏꯕ
ꯑꯦ ꯑꯉꯥꯡ ꯍꯥꯏꯁꯤꯗꯤ ꯑꯉꯥꯡꯅꯤꯗ ꯑꯈꯣꯏꯁꯨ ꯆꯥꯎ ꯆꯥꯎꯕ ꯅꯥꯏꯗ꯭ꯔꯦ ꯏꯁꯥꯒꯤ ꯋꯥꯈꯟꯗꯀꯣ
ꯎꯝ
ꯑꯗꯨꯒ ꯑꯗꯨꯒ ꯃꯤꯅ ꯌꯦꯡꯕꯗꯗꯤ ꯑꯗꯨꯝ ꯍꯥꯏꯗꯤ ꯑꯗꯨꯝ ꯑꯉꯥꯡ ꯑꯉꯥꯡꯒꯨꯝꯕ ꯑꯩꯅ ꯕꯥꯏ ꯀꯧꯒꯦ ꯈꯟꯕ ꯃꯤꯅꯁꯨꯀꯣ ꯑꯗꯨꯝ ꯀꯀꯥ ꯒ ꯀꯧꯕ ꯌꯥꯎꯋꯦꯕ
ꯆꯍꯤ ꯀꯌꯥꯝ ꯁꯨꯔ
ꯍꯧꯖꯤꯛ ꯆꯍꯤ ꯀꯩꯅꯣ ꯁꯨꯔꯦ ꯇ꯭ꯋꯦꯟ ꯇ꯭ꯋꯦꯟꯇꯤ ꯁꯤꯛꯁ ꯁꯨꯔꯦ ꯇ꯭ꯋꯦꯟꯇꯤ ꯁꯚꯦꯟ ꯆꯪꯉꯛꯇꯣꯏꯅꯤ ꯅꯪꯗꯤ ꯀꯌꯥ ꯁꯨꯔꯒꯦ
ꯢ ꯖꯨ ꯆꯍꯤ
ꯀꯌꯥ ꯁꯨꯔꯦ ꯍꯥꯏꯅꯣ
ꯇꯔꯦꯠ ꯁꯨꯔꯦꯕ
ꯇ꯭ꯋꯦꯟꯇꯤ ꯁꯚꯦꯟ ꯀꯨꯟ ꯇꯔꯦꯠ ꯀꯨꯟꯇꯔꯦꯠ ꯁꯨꯔꯦ ꯍꯥꯏꯔꯣ
ꯍꯣꯏ
ꯑꯣ ꯑꯗꯨꯗꯤ ꯂꯦꯡꯒꯥꯅꯤꯅꯦ
ꯑꯩꯅ ꯍꯜꯂꯤ ꯅꯠꯇ꯭ꯔꯣ
ꯑꯦ ꯍꯜꯂꯝꯃꯣꯢꯗ ꯍꯣ ꯆꯤꯆꯦ ꯇꯥꯔꯦ ꯑꯗꯨꯗꯤꯀꯣ
ꯎꯝ ꯅꯪꯕꯨ ꯍꯨꯖꯤꯛꯇ
ꯀꯩꯍꯥꯢꯅꯣ
ꯅꯪꯕꯨ ꯍꯧꯖꯤꯛꯇ ꯀꯨꯟꯇꯔꯨꯛ ꯁꯨꯔꯦ ꯍꯥꯏꯗꯥꯏꯅꯦ
ꯍꯣ ꯑꯗꯨ ꯆꯤꯆꯦ ꯆꯤꯆꯦ ꯇꯥꯔꯦꯕ ꯍꯦꯍꯦ ꯑꯗꯨꯅꯦ ꯁꯛꯇꯗꯤ ꯁꯛꯁꯤꯗꯤ ꯑꯩ ꯋꯥꯈꯜꯗ ꯑꯥ ꯏꯇꯣꯝꯇ ꯑꯃꯨꯛꯁꯨ ꯑꯉꯥꯡ ꯑꯉꯥꯡꯁꯨ ꯃꯥꯜꯂꯦ ꯑꯗꯨꯒ ꯑꯍꯟꯁꯨ ꯑꯃꯨꯛ ꯑꯃꯨꯛ ꯃꯥꯜꯂꯦ ꯍꯧꯖꯤꯛꯇꯤ ꯍꯥꯟꯅꯗꯤ ꯑꯗꯨꯝ ꯑꯉꯥꯡ ꯃꯥꯜꯂ ꯂꯩꯕꯗꯣ
ꯎ
ꯀꯩꯅꯣ ꯁꯨꯝ ꯇꯧꯔꯛꯄꯒꯤ ꯁꯛꯇꯣ ꯅꯣꯏꯁꯤ ꯀꯔꯤ ꯀꯔꯤ ꯀꯔꯤ ꯀꯥꯏ ꯀꯥꯏꯗ ꯀꯩꯅꯣ ꯇꯧꯒꯦ ꯂꯩ ꯂꯩꯒꯦ
ꯍ
ꯎꯝ
ꯎꯝ
ꯀꯩ ꯍꯥꯏꯅꯣ ꯅꯪ ꯅꯦꯋꯥꯛꯖꯤ ꯈꯤꯇꯪ ꯅꯨꯡꯉꯥꯏꯇꯦ ꯇꯥꯕ
ꯏꯩꯅ ꯍꯥꯏꯕꯗꯤꯅꯦ ꯁꯤ ꯁꯤꯗ ꯋꯥꯔꯤ ꯁꯅꯕꯗ ꯑꯗꯨꯒꯨꯝꯕ ꯋꯥꯔꯤ ꯍꯥꯏꯕ ꯌꯥꯗꯦꯅ ꯍꯥꯏꯗꯥꯏꯅꯦ ꯍꯥꯏꯕ
ꯑꯥ ꯑꯣꯝ ꯍꯣꯏ ꯅꯨꯡꯉꯥꯏꯇꯦ ꯑꯗꯨꯅꯦ ꯎꯝ
ꯀ ꯑꯌꯨꯛꯀꯤꯗꯤ ꯑꯌꯨꯛꯀꯤꯗꯤ ꯀꯩ ꯃꯊꯦꯜ ꯆꯥꯔꯒꯦ
ꯁꯧꯒ꯭ꯔꯤ ꯊꯣꯡ
ꯀꯣꯕꯤ ꯊꯣꯡꯕ ꯆꯥꯏꯌꯦ
ꯁꯧꯒ꯭ꯔꯤ ꯊꯣꯡꯕ ꯑꯃꯒ ꯀꯥꯡꯉꯧ ꯑꯃꯒ
ꯑꯣ ꯀꯥꯂꯦꯟꯒꯤꯗꯤ ꯍꯥꯎꯕ ꯑꯦꯟꯁꯥꯡꯅꯤꯅꯦ ꯊꯥꯎ ꯊꯥꯎ ꯊꯥꯎ ꯆꯥꯕꯗꯣ ꯀꯥꯡꯉꯧꯒꯨꯝꯕ ꯀꯩꯀꯩ ꯑꯆꯥꯔꯒꯨꯝꯕ ꯀꯩꯀꯥ ꯃꯣꯔꯣꯛ ꯃꯦꯠꯄꯒꯨꯝꯕꯗꯨꯗꯤ ꯀꯩꯝ ꯀꯥꯏꯗ꯭ꯔꯁꯨꯀꯣ ꯊꯥꯎ ꯆꯥꯕꯗꯨꯗꯤ ꯏꯁꯥꯗ ꯋꯥꯏꯌꯦꯕ ꯑꯩꯈꯣꯏꯗꯤ ꯉꯁꯤ ꯑꯍꯥꯎꯕ ꯆꯥꯏꯌꯦ ꯑꯣꯛ ꯊꯣꯡꯕ ꯆꯥꯏꯌꯦ ꯑꯗꯨꯗꯩ ꯏꯁꯥꯁꯦ ꯋꯥꯔꯦꯕ
ꯅꯪꯗꯤ ꯀꯩ ꯀꯩ ꯍꯣꯠꯅꯔꯤꯒꯦ
ꯑꯩꯁꯦ ꯗꯨꯀꯥꯟ ꯗꯨꯀꯥꯟ ꯑꯣꯏꯅ ꯇꯧꯔꯤ
ꯎꯝ
ꯐꯣꯟ ꯐꯣꯟ ꯁꯦꯝꯃꯒ ꯂꯩꯔꯤ ꯂꯥꯏꯔꯤꯛꯁꯨ ꯑ ꯄꯨꯂꯞ ꯇꯝꯍꯧꯗ꯭ꯔꯕꯅꯤꯅ ꯍꯧꯖꯤꯛ ꯇꯝꯅꯤꯡꯉꯁꯨ ꯇꯝꯕꯗ ꯐꯔꯛ ꯇꯥꯔꯕ ꯀꯩꯀꯩ ꯂꯥꯏꯔꯤꯛ ꯇꯝꯕ ꯃꯇꯝꯗꯗꯤ ꯑꯗꯨꯝ ꯎꯝ ꯄꯨꯂꯞ ꯍꯥꯏꯗꯤ ꯃꯥꯏ ꯑꯣꯟꯁꯤꯟꯕꯗꯣ ꯉꯝꯗꯕꯩꯀꯣ
ꯀꯥꯏꯗꯦꯗ ꯁꯤꯟꯐꯝ ꯑꯝꯗ ꯂꯩꯈ꯭ꯔꯗꯤ
ꯊꯕꯛ ꯑꯃ ꯄꯩꯁꯥ ꯊꯣꯛꯄ ꯌꯥꯕ ꯀꯩꯀꯩ ꯇꯧꯔꯒ ꯂꯩꯕꯅ ꯍꯌꯦꯡ ꯐꯔꯅꯦꯅ ꯑꯗꯨꯝ ꯇꯧꯔꯕ
ꯎꯝ
ꯑꯗꯨꯗꯤ ꯅꯪꯗꯤ ꯍꯌꯦꯡ ꯊꯕꯛ ꯑꯆꯧꯕ ꯑꯃ ꯇꯧꯗꯣꯔꯤꯅꯦꯀꯣ
ꯂꯥꯏꯕꯛꯅ ꯇꯝ
ꯎꯝ ꯇꯧꯔꯣ ꯇꯧꯔꯣ ꯊꯕꯛ ꯑꯆꯧꯕ ꯑꯃ ꯇꯧꯔ ꯑꯗꯨꯒ ꯍꯌꯦꯡ ꯅꯨꯡꯉꯥꯏꯅ ꯂꯩꯅꯕꯀꯣ
ꯎꯝ ꯅꯨꯡꯉꯥꯏꯅ ꯊꯝꯕ
ꯎꯝ ꯑꯦ ꯍꯣꯠꯅꯔꯗꯤ ꯂꯥꯏꯅ ꯑꯗꯨꯝ ꯇꯝꯃꯛꯀꯅꯤꯗ
ꯇꯕꯅꯤ
ꯀꯩ ꯍꯥꯏꯕꯅꯣ
ꯌꯦꯡꯕ ꯇꯥꯕꯅꯦꯕ ꯀꯩ ꯇꯝꯃꯝꯃꯤꯅꯣ
ꯎꯝ ꯌꯦꯡꯉꯣ ꯑꯗꯨꯒ ꯇꯝ ꯇꯧ ꯇꯧꯁꯨ ꯇꯧꯔꯣ ꯑꯣꯏꯁꯨ ꯑꯣꯏꯔꯣ ꯑꯩꯒꯤ ꯕꯣꯔꯗꯒꯤ
ꯍꯣꯏ
ꯌꯨꯝꯗꯒꯤ ꯆꯠꯂꯒ ꯇꯧꯔꯤꯔꯣ ꯅꯠꯇ꯭ꯔꯅ ꯂꯩꯔꯤꯔꯣ ꯕꯥꯔꯥꯒꯨꯝꯕꯗ
ꯌꯨꯝ ꯅꯨꯡꯇꯤꯒꯤ ꯆꯠꯄ ꯅꯠꯇꯦꯕ
ꯑꯣ
ꯎꯝ ꯗꯔꯀꯔ ꯑꯣꯏꯔ ꯑꯣꯏꯔ ꯀꯥꯟ
ꯎꯝ ꯑꯗꯨ ꯉꯥꯛꯇꯅꯤꯗ ꯍꯌꯦꯡ ꯀꯩꯅꯣ ꯇꯧꯔ ꯀꯥꯟꯗꯗꯤ ꯁ꯭ꯀꯨꯜ ꯁ꯭ꯀꯨꯜ ꯇꯝꯃꯤꯀꯥꯟꯗ ꯀ꯭ꯂꯥꯁ ꯑꯦꯠ ꯅꯥꯏꯟ ꯇꯝꯕ ꯀꯥꯟꯗ ꯕꯣꯔꯗꯤꯡꯗ ꯂꯩꯔꯒ ꯇꯧꯕꯗꯨ ꯅꯠꯇꯃꯤꯅꯀꯣ
ꯑꯩꯗꯤ ꯎꯝ ꯢ ꯅꯛꯄꯗ ꯂꯣꯏ ꯇꯝꯃꯛꯑꯦ ꯌꯦꯁꯤ ꯁ꯭ꯀꯨꯜ ꯀꯣꯂꯦꯖꯁꯦ ꯑꯅꯛꯄꯗ ꯂꯣꯏ ꯇꯝꯃꯛꯑꯦꯕ ꯑꯗꯨꯅ ꯌꯨꯝꯗꯒꯤ ꯑꯗꯨꯝ ꯆꯠꯂꯛꯑꯦ
ꯑꯣ
ꯍꯧꯖꯤꯛꯇ ꯈꯔ ꯂꯥꯞꯊꯣꯔꯛꯄ ꯋꯥꯅꯤ ꯑꯗꯨ
ꯍꯣꯏ ꯃꯥꯅꯦ ꯅꯪ ꯆꯥꯛ ꯌꯦꯟꯁꯥꯡ ꯊꯣꯡꯕ ꯈꯣꯠꯄꯗꯤ ꯅꯪꯅ ꯇꯧꯔꯤꯔꯣ ꯅꯠꯇ꯭ꯔꯅ ꯀꯅꯥꯅ ꯇꯧꯔꯤꯅꯣ ꯏꯃꯥꯍꯣꯏꯅ ꯇꯧꯔꯤꯔꯣ
ꯑꯩ ꯏꯁꯥꯅ
ꯏꯁꯥꯅ ꯇꯧꯔꯦ
ꯢ ꯇꯧꯗꯦꯕ ꯍꯟꯗꯛꯇꯤ ꯑꯩꯒꯤ ꯆꯥꯕꯒ ꯇꯨꯝꯕꯒ ꯑꯗꯨꯅꯦ ꯇꯧꯔꯤ
ꯎꯝ ꯊꯕꯛꯇꯤ ꯐꯕꯖꯠꯅꯤ
ꯍꯥꯟꯅꯕꯨꯗꯤ ꯑꯗꯨꯝ ꯑ
ꯇꯧꯔꯝꯕ ꯎꯝ ꯑꯩꯈꯣꯏꯗꯤ
ꯍꯂꯦ
ꯕꯔꯥꯗ ꯂꯩꯕꯅꯤꯅ ꯍꯥꯟꯅꯗꯤ ꯏꯁꯥꯅ ꯑꯗꯨꯝ ꯇꯧꯔꯦ ꯅꯨꯄꯤꯁꯨ ꯅꯨꯄꯥꯁꯨ ꯏꯃꯥꯁꯨ ꯏꯇꯣꯝꯗ ꯑꯣꯢ ꯏꯇꯣꯝꯇ ꯑꯣꯏꯔꯦ ꯍꯥꯏꯇꯥꯔꯦ
ꯎꯝ ꯀꯩ ꯂꯝꯗ ꯂꯩꯁꯦ ꯕꯔꯥꯖꯦ
ꯑꯩꯈꯣꯏꯁꯦ ꯀꯥꯟꯆꯤꯄꯨꯔꯗ ꯂꯩꯌꯦ ꯑꯗꯨꯗꯤ ꯅꯪꯒꯤ ꯊꯕꯛꯁꯦ ꯂꯥꯏꯔꯤꯛ ꯇꯥꯕ ꯂꯥꯏꯔꯤꯛ ꯄꯥꯕ ꯑꯗꯩ ꯈꯩꯅꯣ ꯇꯧꯕ ꯇꯥꯔꯦꯅ
ꯂꯥꯢꯔꯤꯛꯁꯨ ꯄꯥꯗ꯭ꯔꯦ ꯍꯟꯗꯛꯇꯤ
ꯎꯝ ꯀꯩꯒꯤ ꯂꯥꯏꯔꯤꯛ ꯄꯥꯗ꯭ꯔꯤꯅꯣ
ꯏꯁꯥꯉꯝ ꯂꯥꯏꯔꯤꯛ ꯄꯥꯕꯁꯨ ꯉꯝꯗ꯭ꯔꯦ ꯆꯥꯕꯗꯩ ꯍꯦꯟꯅ
ꯎꯝ ꯑꯃꯨꯛ ꯌꯥꯝ ꯆꯥꯃꯟꯗꯅ ꯑꯃꯨꯛ ꯇꯨꯝꯕꯅ ꯍꯦꯟꯗꯅ ꯍꯌꯦꯡ ꯏꯁꯣꯔꯅ ꯊꯕꯛ ꯑꯃ ꯄꯤꯔꯕꯗꯨ ꯄꯤꯈꯤꯔꯣꯏꯀꯣ ꯑꯃꯨꯛ
ꯌꯦ ꯑꯩꯒꯤ ꯑꯩꯒꯤꯗꯤ ꯑꯗꯨꯝ ꯂꯥꯏꯅ ꯂꯝꯕꯤ ꯑꯗꯨꯝ ꯄꯤꯕꯤ
ꯎꯝ
ꯆꯥꯃꯤ ꯈꯥꯕꯗ ꯂꯣꯏ
ꯀꯔꯤ ꯆꯥꯕ ꯈꯥꯏ ꯍꯥꯏꯅꯣ
ꯅꯣꯡꯃꯪꯈꯥ ꯅꯣꯡꯃꯪꯈꯥꯗ ꯆꯥꯔꯤꯅꯦ ꯂꯣꯛ ꯔꯛꯇꯅꯕꯅ
ꯂꯣꯛ ꯂꯣꯛ ꯊꯨꯡꯗ ꯅꯕ ꯅ
ꯈꯨꯗꯅꯕꯅ ꯑꯩ ꯀꯪꯈꯨ ꯑꯗꯨꯨꯝ ꯈꯨꯨꯏꯅ ꯍꯥꯏꯗꯨꯗꯤ
ꯑꯣ ꯍꯧꯖꯤꯛꯀꯥꯟꯁꯦ ꯈꯤꯇꯪ ꯈꯤꯇꯪꯁꯨ ꯈꯨꯅꯩꯌꯦ ꯍꯧꯖꯤꯛꯀꯥꯟꯁꯦ ꯑꯩꯁꯨ ꯉꯔꯥꯡ ꯅꯍꯥꯟ ꯅꯥꯕ ꯐꯕꯗ ꯉꯥꯏꯔꯤꯕ ꯐꯦꯟ ꯊꯥꯔꯒ ꯇꯨꯝꯕꯗꯣ ꯑꯗꯨꯗ ꯅꯣꯉꯥꯟꯕꯗ ꯑꯗꯨꯝ ꯂꯣꯛ ꯊꯨꯡꯕꯒꯤ ꯇꯥꯏꯞꯇ ꯇꯧꯔꯒ ꯂꯩꯔꯝꯕ
ꯑꯗꯨꯅꯦ ꯅꯥꯗꯅꯕ ꯇꯧꯑꯣ ꯅꯥꯕꯁꯤꯗꯤ ꯋꯥꯕꯅꯦ ꯄꯩꯁꯥꯁꯨ ꯆꯪꯕ ꯅꯥꯁꯨ ꯅꯥ ꯅꯥꯕꯗꯗꯤ ꯅꯠꯇ꯭ꯔꯣ
ꯑꯩꯁꯦ ꯌꯥꯝ ꯅꯥꯖꯔꯝꯗꯝ ꯑꯩ ꯈꯛꯇꯅꯦꯕ ꯃꯤꯁꯦ